ꯍꯜꯂꯣ
ꯇꯥꯕ꯭ꯔꯣ
ꯍꯣꯏ ꯍꯣꯏ ꯇꯥꯏꯌꯦ ꯇꯥꯏꯌꯦ
ꯊꯕꯛꯀꯟ ꯃꯥꯜꯂꯦꯗ ꯅꯪꯒꯤꯁꯦ ꯍꯣꯏ
ꯍꯣꯏ
ꯆꯠ ꯇꯕ
ꯀꯔꯤ ꯃꯈꯣꯟꯔ ꯅꯣꯏꯔ ꯀꯔꯤꯔ ꯇꯥꯏꯌꯦ
ꯑꯁ ꯏꯁꯤꯡ ꯃꯈꯣꯟꯒꯨꯝ ꯇꯥꯏꯌꯦ
ꯑꯣ ꯌꯥꯔꯦ ꯍꯧꯖꯤꯛ ꯍꯣꯏ ꯇꯥꯔꯤꯌꯦ
ꯑꯩꯉꯣꯟꯗꯩ ꯑꯣꯏꯔꯝ ꯃꯣꯏꯗ
ꯏꯁ ꯅꯪꯉꯣꯟꯗ ꯅꯪꯉꯣꯟꯗ ꯅꯠꯇ꯭ꯔꯗꯤ ꯀꯅꯥ ꯉꯣꯟꯗ ꯀꯅꯥ ꯀꯥꯏꯗꯒꯤ ꯂꯥꯛꯇꯣꯏꯕ ꯑꯩꯅ ꯃꯊꯛꯇ ꯂꯩꯕ
ꯅꯨꯡꯉꯥꯏꯇꯕ ꯑꯣꯏꯔꯝꯒꯅꯤ
ꯎꯝ ꯅꯠꯇꯦ ꯑꯩ ꯈꯪꯈ꯭ꯔꯦ
ꯅꯪꯒꯤ ꯏꯪꯕꯩ ꯊꯝꯕꯩꯗꯣ
ꯅꯠꯇꯦ ꯅꯠꯇꯦ ꯑꯩꯒꯤꯗꯤ ꯉꯁꯥ ꯍꯥꯏꯗꯤꯟꯅ ꯑꯗꯨꯝ ꯇꯧꯔꯛꯑꯌꯦꯅꯦ ꯍꯥꯏꯗꯤ ꯑꯩ ꯉꯁꯥꯏ ꯍꯥꯏꯗꯤ ꯀꯩꯅꯣ ꯑꯗꯨꯝ ꯇꯧ ꯂꯩꯗꯤ ꯃꯈꯣꯟꯁꯦ ꯑꯇ ꯇꯥꯗ꯭ꯔꯦ ꯂꯧꯆꯦꯄ ꯇꯥꯕꯗꯣ
ꯉꯁꯥꯏꯁꯨ ꯇꯥꯏꯌꯦ ꯍꯥꯏꯕꯗꯤ ꯑꯗꯨ ꯈꯔ ꯇꯣꯉꯥꯟ ꯇꯣꯉꯥꯟꯕ ꯃꯥꯜꯂꯦ
ꯏ ꯇ ꯑꯣꯏꯔ ꯃꯅꯤꯦ
ꯑꯁ ꯍꯨꯏꯅ ꯈꯣꯡ ꯁꯤꯗꯤꯀꯣ ꯎ ꯎꯆ ꯎꯆꯦꯛ ꯅꯅꯥꯀ ꯈꯣꯡꯕꯒ ꯍꯨꯏꯅ ꯍꯥꯏꯕꯗꯤ ꯎꯆꯦꯛꯁꯨ ꯅꯨꯡꯊꯤꯟꯗꯒꯁꯨ ꯎꯆꯦꯛꯁꯦ ꯑꯩꯈꯣꯏ ꯈꯨꯟꯗꯒꯨꯝꯕ ꯑꯣꯏꯔꯗꯤꯀꯣ ꯑ ꯑꯁꯤ ꯈꯨꯟꯗꯗꯤ ꯎꯆꯦꯛꯀꯁꯦ ꯍꯥꯏꯕꯗꯤ ꯌꯨꯝꯒꯤ ꯌꯦꯟꯗꯣ ꯌꯦꯟꯒꯨꯝꯕ ꯈꯣꯡꯉꯗꯤ ꯀꯣ ꯌꯦꯟꯒꯨꯝꯕ ꯈꯣꯡ ꯅꯨꯡꯊꯤꯟꯗꯒꯨꯝꯕ ꯃꯇꯝ ꯆꯥꯗꯅ ꯑꯃꯨꯛ ꯌꯦꯟꯒꯨꯝꯕ ꯈꯣꯡꯉꯗꯤ ꯀ ꯀꯩꯕ ꯆꯦꯟꯕ ꯈꯣꯠꯄ ꯂꯩꯌꯦ ꯍꯥꯏꯇꯥꯔ ꯅꯣꯏꯗꯨꯁꯨ ꯍꯥꯏꯕ꯭ꯔꯥ ꯅꯣꯏꯗꯁꯨ
ꯋꯥꯔꯦ
ꯀꯥꯏꯗ ꯂꯩꯒꯦ ꯅꯪꯕꯣ ꯍꯥꯥ
ꯑꯩꯕꯣ
ꯍꯣꯏꯣꯏ
ꯍꯔꯒꯅ
ꯅꯈꯣꯟꯗꯨ ꯇꯥꯎꯌꯨ ꯅꯨꯡꯉꯥꯏꯇꯕꯣ
ꯆꯕ ꯃꯅꯗ
ꯅꯪ ꯊꯕꯛ ꯑꯃ ꯇꯧꯕ ꯃꯥꯜꯂꯦꯗ
ꯀꯩꯁꯨ ꯊꯥꯏꯌꯦ ꯈꯣ ꯈꯣ ꯈꯣ ꯀꯦꯣ ꯀꯩꯣ ꯇꯧ ꯂꯩ ꯀꯩꯁꯨ ꯊꯥꯏ ꯂꯈꯅꯇꯁꯨ ꯇꯥꯏ ꯅꯪ ꯎ ꯎꯆ ꯆꯠꯄꯔꯥ ꯅ ꯈꯟ ꯂꯕꯥꯥꯏꯁꯨ
ꯑꯗꯨ ꯅꯪꯒꯤ ꯍꯥꯏꯕꯗꯤ ꯀꯕꯣ ꯈꯔ ꯑꯗꯨꯗꯤ ꯈꯔ ꯑꯣ ꯈꯔ ꯂꯩ ꯊꯥꯎꯑꯣ ꯑꯗꯨꯗꯤ ꯃꯈꯥ ꯂꯩꯊꯛꯑꯣ ꯈ꯭ꯔ
ꯃ ꯊꯨ ꯂ ꯊ ꯂꯩ ꯑꯩꯁꯨ ꯑꯗꯨꯝ ꯇꯥꯏꯁ ꯁꯦꯡꯉꯦ ꯇꯧꯅ ꯑꯩꯕꯁꯨ ꯇꯥꯏꯅꯤ ꯃꯊꯛꯇ ꯒꯤꯅꯤꯅꯦ
ꯃꯊꯛꯇꯒꯤ ꯍꯥꯏꯗꯤ ꯑꯣ ꯑꯣꯀꯦ
ꯐ ꯀꯅ ꯐꯥꯏꯅ ꯏꯇꯦ
ꯑꯣ ꯈꯪꯉꯦ ꯈꯪꯈꯦ
ꯅꯦꯅ ꯌꯥꯗꯕ
ꯑꯣ ꯑꯩꯒꯤꯁꯨ ꯑꯗꯨꯁꯨ ꯑꯩꯒꯤ ꯑꯣꯏꯔꯝꯅꯤ ꯍꯣꯏ ꯃꯔꯤ ꯀꯥꯔꯤ ꯑꯩꯒꯤꯁꯦ ꯉꯁꯥꯏꯗꯤ ꯈꯔ ꯅꯨꯡꯉꯥꯏꯔꯝꯕꯅꯦꯕ ꯍꯧꯖꯤꯛ ꯀꯩꯗꯧꯔꯒꯦ ꯈꯪꯗꯦ
ꯀꯥ ꯄꯨ ꯊꯖꯗꯅ
ꯁꯥꯏꯅ ꯑꯩ ꯀꯣꯏꯊꯔꯨꯔꯕꯅꯤ
ꯍ ꯑꯅꯤ ꯄ ꯂꯩ ꯆ
ꯍꯣꯏ
ꯑꯗꯤ ꯐꯪꯅꯗ꯭ꯔꯣ
ꯃꯥꯁꯨ ꯑꯥꯗ ꯃꯇꯗꯥꯏꯗ ꯋꯥꯔꯤ ꯁꯥꯔꯤꯌꯦ
ꯃꯗꯣ ꯋꯥꯅꯤ ꯁꯥꯡꯒꯅꯤꯅ ꯉꯏ ꯇ ꯑꯔꯦ
ꯑꯌꯥꯥꯎ ꯃꯊꯛꯇ ꯀꯥꯏ ꯍꯥꯏ ꯋꯥꯅꯤ ꯈꯔ ꯏꯪꯉꯥꯏ ꯀꯥꯈꯠꯂꯒ ꯍꯥꯏꯕꯗꯤ ꯃꯅꯥꯝꯐꯥꯎ ꯂꯦꯡꯕ ꯎꯗꯦ ꯅꯨꯡꯁꯤꯠ ꯂꯥꯛꯇꯕ ꯆꯥꯡꯗꯣ
ꯂꯥꯛ
ꯎꯝꯅꯨꯡꯁꯤ ꯂꯥꯛ ꯃꯅꯥꯑꯝꯕꯣ ꯂꯩ ꯌꯦꯕ ꯎꯗꯗꯣ
ꯃꯁꯤ ꯂꯥꯛꯀ꯭ꯔꯁꯨ ꯏꯟꯗ꯭ꯔꯕ
ꯏꯗꯤ ꯑꯗꯨꯝ ꯈꯔ ꯍꯥꯏꯕꯗꯤ ꯃꯅꯨꯡꯗ ꯑꯗꯨꯒꯤ ꯍꯦꯟꯅꯗꯤ ꯀꯥ ꯃꯅꯨꯡꯗꯗꯤ ꯑꯗꯨꯝ ꯁꯥꯕꯒꯤ ꯃꯅꯤꯟꯗꯨ ꯑꯗꯨ ꯂꯩꯕꯒꯤ ꯁꯥꯏ ꯑꯁꯤꯅ ꯈꯤꯇꯪ ꯁꯥꯔꯁꯨ ꯅꯨꯡꯁꯤꯠ ꯂꯥꯛꯇ꯭ꯔꯁꯨ ꯑꯗꯨꯝ ꯍꯥꯏꯕꯗꯤ
ꯑꯗꯨꯝ ꯑꯗꯨꯝ ꯖꯒꯥꯗꯣ ꯑꯗꯨꯝ ꯍꯥꯡꯕꯅꯦ ꯑꯗꯨꯝ ꯏꯪꯕ ꯋꯥꯅꯤꯗ ꯑꯗꯨꯝ ꯈꯔ ꯍꯥꯏꯕꯗꯤ ꯌꯥꯝ ꯏꯪꯕꯗꯤ ꯑꯣꯏꯗꯣꯏꯕꯣ ꯅꯨꯡꯁꯤꯠ ꯂꯥꯛꯇꯕꯅꯤꯅ ꯑꯩꯅꯅꯦ ꯑꯗꯨꯅꯦ ꯍꯧꯖꯤꯛ ꯍꯥꯏꯔꯤꯗꯣ ꯃꯅꯥ ꯑꯃꯐꯥꯎ ꯂꯌꯦꯗꯦꯗꯣ
ꯎꯝ
ꯎꯗꯨꯁꯨ ꯑꯆꯧ ꯑꯆꯧ ꯍꯣꯏ ꯎꯗꯨꯁꯨ ꯑꯆꯧ ꯑꯆꯧꯕ ꯂꯩꯔꯒ ꯐꯂꯦꯕꯧꯗ
ꯅꯤꯡꯊꯝꯊꯥꯗ ꯑꯣꯏꯅ ꯅꯨꯡꯁꯤꯠꯁꯤꯁꯨ ꯁꯤꯠꯄꯅ ꯌꯥꯏ
ꯏꯪꯊꯝꯊꯥ ꯑꯗꯨꯝ ꯁꯤ ꯁꯤꯜꯂꯒ ꯀꯔꯤ ꯀꯥꯟꯅꯒꯦ ꯑꯗꯨꯗꯗꯤ ꯃꯇꯝꯗꯗꯤ
ꯑꯗꯨꯅꯦ ꯑꯗꯨꯅꯦ ꯀꯨꯔꯇꯥ ꯆꯂꯦ ꯍꯥꯏꯕꯀꯣ ꯁꯤꯔꯥꯟ ꯇꯨꯔꯥꯟ ꯆ ꯂꯩꯦꯕ
ꯍꯣꯏꯅꯦ
ꯎꯝ
ꯁꯥꯏꯦ ꯍꯨꯃꯥꯡ ꯊꯣꯛꯑꯦ ꯈꯔ ꯏꯪꯒꯦꯔꯥ ꯍꯥꯏꯔꯒ ꯆꯦ
ꯁꯔꯦ ꯀꯦ ꯁꯪ ꯁꯥꯔꯦꯒꯦ
ꯉꯁꯥꯏꯒꯤ ꯑꯩꯅ ꯍꯥꯏꯗꯣ ꯉꯁꯥꯏꯒꯤ ꯌꯦꯟ ꯊꯣꯡꯕꯗ ꯑꯗꯣ ꯑꯗꯨꯝ ꯂꯦꯝꯍꯧꯋꯦꯕ ꯈꯔ ꯆꯥꯕ ꯉꯝꯗꯕꯩ ꯑꯗꯨꯝ ꯂꯦꯝꯍꯧꯋꯦ ꯑꯗꯨ ꯆꯥꯔꯦ ꯑꯃꯨꯛ ꯍꯦꯟꯖꯥꯡ ꯊꯣꯡꯗ꯭ꯔꯦ ꯑꯃꯨꯛ ꯆꯝꯐꯨꯠ ꯑꯃ ꯊꯕꯤ ꯊꯕꯤ ꯆꯝꯨ ꯐꯨ ꯇꯧꯋꯦ ꯑꯗꯨꯗꯒꯤꯗꯤ ꯃꯣꯔꯣꯛ ꯃꯦꯠꯄ ꯑꯃ ꯇꯧꯔꯦ ꯑꯗꯨꯒ ꯉꯁꯥꯏꯒꯤ ꯌꯦꯟꯒ ꯑꯗꯨꯝ ꯆꯥꯔꯦ
ꯎꯝ
ꯃꯣꯔꯣꯛ ꯃꯦꯠꯄ ꯍꯥꯏ ꯃꯦꯠꯂꯦ ꯍꯥꯏ ꯋꯥꯅꯤ ꯑꯗꯨꯝ ꯆꯥꯅꯤꯡꯗꯦꯗ ꯃꯣꯔꯣꯛꯁꯦ ꯉꯁꯤ ꯁꯤ ꯌꯥꯝ ꯃꯑꯣꯡ ꯆꯥꯅꯤꯡꯕ ꯑꯣꯏꯗꯦ ꯍꯥꯏꯗꯤ ꯃꯣꯔꯣꯛꯁꯦ ꯑꯗꯨꯝ ꯆꯥꯅꯤꯡꯕ ꯅꯨꯃꯤꯠ ꯂꯩꯕꯅꯦ ꯑꯗꯨꯝ ꯆꯥꯅꯤꯡꯗꯕ ꯅꯨꯃꯤꯠ ꯂꯩꯕꯅꯤ ꯃꯔꯛ ꯃꯔꯛ ꯇ ꯌꯥꯝ ꯁꯥꯕ ꯃꯔꯣꯛ ꯁꯥꯕ ꯆꯥꯅꯤꯡꯕ ꯃꯇꯝꯗ
ꯎꯝ
ꯉꯔꯥꯡ ꯉꯔꯥꯡꯁꯨ ꯀꯌꯥꯝ ꯆꯥꯅꯤꯡꯕ ꯄꯣꯛꯇꯦ ꯉꯁꯤꯗꯤ ꯉꯁꯤꯁꯨ ꯆꯥꯅꯤꯡ ꯄꯣꯇꯨ ꯆꯥꯅꯤꯡꯗꯦ
ꯎꯝ ꯆꯃꯦ ꯑ ꯆꯥꯣꯏ ꯈ ꯊꯗꯤ ꯆꯥꯕꯗꯅꯦ ꯄ ꯑꯅꯤ
ꯎꯝꯗꯤ
ꯑꯩ ꯁꯤꯦ ꯌꯥꯗ
ꯊꯕꯥꯛ ꯆꯥꯠꯇꯣꯏꯔ ꯍꯥꯏꯡꯒ
ꯆꯠꯇꯗꯤ
ꯅꯪꯗꯤ ꯍꯥꯏꯕꯗꯤ ꯊꯕꯛ ꯆꯠꯂꯒ ꯀ ꯊꯦꯡ ꯊꯦꯡ ꯍꯧꯒꯜꯂꯦ ꯅꯨꯄꯥꯅꯤꯅꯀꯣ ꯃꯇꯝꯕꯨ ꯍꯥꯏꯕꯗꯤ ꯑꯩꯈꯣꯏ ꯅꯨꯄꯤꯗꯤ ꯁꯨꯃꯥꯏꯅ ꯊꯦꯡ ꯍꯧꯒꯠꯂꯗꯤ ꯅꯪꯗ꯭ꯔꯦ ꯍꯥꯏꯗꯣ ꯊꯕꯛꯀ ꯆꯠꯄ ꯅꯪꯗ꯭ꯔꯦ ꯅꯣꯏꯗꯤ ꯍꯥꯏꯕꯗꯤ ꯅꯣꯏꯒꯤ ꯊꯕꯛ ꯃꯐꯝꯁꯨ ꯉꯥꯛꯄꯩꯅꯦꯗꯀꯣ
ꯍꯣꯏ ꯆꯠꯊꯣꯛꯒ ꯂꯩꯅꯦ
ꯍꯣꯏ ꯑꯁ ꯁꯈꯣꯏꯂ ꯄꯨꯡꯈꯥꯏ ꯆ ꯇꯣꯏꯅꯦ ꯄꯨꯡꯈꯥꯏ ꯆꯠꯄꯗꯣ ꯑꯩꯈꯣꯏ ꯅꯨꯄꯤꯅꯤꯅ ꯑꯩꯈꯣꯏꯗꯤ ꯁꯦꯝ ꯁꯥꯕ ꯨ ꯃꯇꯝ ꯆꯪꯉꯦ
ꯎꯝ
ꯁꯝ ꯁꯦꯝꯐꯝ ꯃꯤꯅꯤꯠ ꯀꯌꯥ ꯂꯧꯏꯤ
ꯎꯝ ꯌꯥꯝ ꯆꯨꯝꯃꯦ ꯑꯗꯨꯅ ꯈꯦꯠꯅꯕ ꯍꯥꯏꯁꯦ ꯅꯨꯄꯥꯒ ꯅꯨꯄꯤ ꯌꯥꯝ ꯈꯦꯠꯅꯩ ꯍꯥꯏꯁꯦ
ꯍꯣ ꯑꯁ ꯅꯨꯄꯥꯗꯤ ꯄꯨꯔꯥꯠ ꯍꯧꯒꯠꯂꯒ ꯏꯔꯨꯕ ꯈꯣꯠꯄ ꯇꯧꯑꯣ ꯃꯥꯏ ꯇ ꯊꯣꯛꯈ꯭ꯔꯤ ꯇꯑꯣ
ꯋꯥꯅꯦꯠꯇꯝ
ꯐꯤꯔꯣꯟꯜ ꯍꯥꯞꯆꯤꯜꯂꯅꯤ ꯑꯩꯈꯣꯏ ꯅꯨꯄꯤꯗꯤ ꯀꯔꯤ ꯀꯔꯤ ꯇꯩꯕ꯭ꯔꯥ ꯇ ꯏꯔꯨꯕꯁꯨ ꯃꯇꯝ ꯆꯪꯉꯤ ꯁꯦꯝ ꯁꯥꯕꯁꯨ ꯃꯇꯝ ꯆꯪꯉꯤ ꯎꯝ
ꯇꯧꯕ ꯅꯠꯇꯦꯀꯣ ꯅꯨꯄꯥ ꯅꯨꯄꯥ ꯂꯣꯏꯅꯃꯛꯁꯦ ꯈꯔ ꯅꯨꯄꯤ ꯃꯅꯁꯨ ꯂꯩ ꯑꯗꯨ ꯅꯨꯄꯥꯁꯦ ꯀꯦꯜꯔꯒꯅꯦ ꯀꯩ ꯀꯩꯅꯣ ꯑꯁ ꯑꯩꯔꯒ
ꯇ ꯃꯣꯏꯅ ꯀꯤ ꯁꯨ ꯅꯨꯄꯤꯗꯒꯤꯗꯤ ꯍꯦꯟꯗꯦꯅ ꯅꯨꯄꯤꯅꯗꯤ ꯍꯦꯜꯂꯅ ꯀꯦꯕꯨꯕꯨꯗꯤ
ꯑꯗꯨ ꯃꯥꯏꯗ ꯇꯩꯕ ꯂꯣꯏꯔꯦ ꯇꯩꯕ ꯂꯣꯏꯔꯦꯒ ꯃꯣꯏꯗꯤ ꯀꯥꯏꯗ ꯁꯦꯝꯅꯣ ꯍꯥꯏꯕ ꯁꯝꯗꯅꯦ ꯁꯝꯗꯗꯤ ꯐꯖꯅ ꯃꯇꯝ ꯁꯪꯅ ꯁꯦꯝꯃꯅ ꯑꯩꯈꯣꯏ ꯈꯛꯇꯅꯦ ꯑꯩꯒꯨꯝꯕ ꯈꯛꯇꯅꯦ ꯁꯦꯝ ꯁꯥꯗꯕ
ꯑꯁ
ꯇꯁꯦꯅ ꯍꯥꯏꯒ ꯑ ꯁꯝꯁꯦ ꯃꯗ ꯄꯨꯡ ꯑꯃꯒꯨꯝꯕ ꯆꯪꯕꯅꯦ ꯂꯨꯄꯥ ꯈꯔꯒꯤꯅ
ꯀꯅꯥ ꯁꯦꯝꯕ ꯎꯔꯒꯦꯗꯣ
ꯐꯁ ꯀ ꯅꯨꯗꯒꯅ ꯁꯝꯗꯅꯅꯦ ꯃꯇꯝ ꯆꯪꯁꯅꯄꯥꯅꯤ ꯑꯗꯨ ꯑꯩ ꯈꯛꯇꯅꯦ ꯆꯪꯗꯕ
ꯏꯁꯁ ꯅꯪ ꯈꯛꯇ ꯅꯠꯇꯦ ꯃꯤ ꯈꯔꯁꯨ ꯂꯩꯔꯝꯒꯅꯤꯗ
ꯅꯪꯒꯤꯅ ꯏꯌꯥꯝꯕ ꯀꯣꯏ ꯅꯪꯒꯤꯟꯅ ꯆꯠ ꯣꯏ ꯀꯣꯏ ꯇꯨ ꯔꯣꯣꯏ ꯇꯝꯅꯤ ꯃꯣꯏꯅꯤ ꯏꯆꯝ ꯆꯝꯕ ꯈꯣꯣꯏꯅꯤ ꯈꯤꯇꯪ
ꯇꯧ ꯑꯁ ꯃꯣꯏꯗꯤ ꯃꯥꯏꯒ ꯇꯥꯕꯁꯦ ꯁꯥꯕꯣꯣꯟꯒꯨꯝꯕ ꯑꯐꯪ ꯑꯐꯪꯕꯗꯣ ꯐꯦꯡ ꯐꯦꯡꯉꯦ ꯂꯥꯛꯑꯦ ꯃꯣꯏꯗꯤ
ꯆꯨꯝꯃꯦ ꯇꯧꯃꯦ
ꯍꯥꯏꯕꯗꯤ ꯃꯥꯏ ꯃꯥꯏ ꯃꯥꯏꯗꯨꯁꯨ ꯀꯔꯤꯈ꯭ꯔꯤꯕ ꯃꯤ ꯈꯔꯗꯤ ꯀꯦꯕ ꯈꯣꯠꯄ ꯇꯧꯋꯦꯅ ꯃꯃꯥꯏꯗꯣ ꯀꯔꯤ ꯀꯔꯤꯒ ꯇꯩꯁꯤꯜꯂꯛꯑꯦꯅ ꯃꯣꯏꯗꯤ ꯄꯨꯔꯥ ꯃꯣꯏꯗꯤ ꯍꯥꯏꯕꯗꯤ ꯆꯨꯝꯅ ꯍꯥꯏꯕꯗꯣ ꯆꯨꯝꯅ ꯆꯠꯂꯣ ꯍꯥꯏꯕ ꯄꯨꯔꯥ ꯆꯨꯝꯅ ꯑꯗꯨꯝ ꯂꯥꯛꯇꯣꯏꯑ ꯍꯥꯏꯕꯗꯤ ꯏꯔꯨꯕ ꯂꯣꯏꯔꯗꯤ ꯀꯔꯤ ꯇꯧꯅꯤ ꯍꯥꯏꯕꯗꯤ ꯃꯤꯡꯁꯦꯟ ꯈꯔ ꯌꯦꯡꯉꯅꯤ ꯊꯥꯎ ꯂꯩꯔꯗꯤ ꯁꯝ ꯊꯥꯎ ꯈꯔ ꯇꯩꯔꯅꯤ ꯂꯣꯏꯔꯦ ꯃꯣꯏꯗꯤ ꯊꯥꯎꯗꯨꯅ ꯂꯣꯏꯅ ꯃꯃꯥꯏꯁꯨ ꯂꯣꯏꯅ ꯇꯩ ꯂꯥꯛꯇꯣꯏꯕ
ꯍꯥꯎ ꯃꯏꯗ ꯋꯥ ꯑꯗꯨꯗꯤ ꯑꯣꯏꯔꯝꯃꯣꯏ ꯍꯦ ꯊꯥꯂ ꯎ ꯃꯥꯏ ꯇꯩꯅꯕꯣ
ꯍꯥꯏꯕꯗꯤ ꯌꯥꯝ ꯅꯠꯇꯕ ꯃꯈꯨꯠꯇ ꯂꯦꯝꯕꯁꯤꯡꯗꯣ ꯑꯗꯨꯃꯥꯏ ꯗ ꯃꯈꯨꯠꯠꯇꯔꯥ ꯃꯃꯥꯏꯗꯔꯥ ꯑꯗꯨꯝꯇ ꯑꯩꯁꯦ ꯂꯥꯛꯇꯧꯕ
ꯎꯝ
ꯑꯗꯨ ꯅꯠꯇ꯭ꯔꯒꯅ ꯀꯩ ꯈꯨꯠꯀꯤ ꯇꯩꯅꯕ ꯑꯗꯨꯁꯤꯡꯗꯣ ꯑꯗꯨꯁꯨꯀꯣ ꯃꯃꯥꯏꯁꯨ ꯃꯈꯨꯠꯁꯨ ꯃꯈꯣꯡꯁꯨ ꯂꯣꯏꯅ ꯑꯩꯈꯣꯏꯒꯤ ꯅꯨꯄꯤꯒꯤꯗꯤ ꯃꯃꯥꯏꯒꯤ ꯇꯣꯡꯉꯥꯜꯂꯤ ꯃꯈꯨꯠꯀꯤ ꯇꯣꯡꯉꯥꯜꯂꯤ ꯅꯠꯇ꯭ꯔꯥ
ꯎꯝ
ꯑꯩꯒꯨꯝꯕ
ꯃꯥꯅꯤ
ꯄꯨꯡ ꯀꯌꯥ ꯇꯨꯝꯗꯣꯏꯔꯥ
ꯂꯩꯔꯣ
ꯍꯣꯏꯅꯦ
ꯍꯗꯣ ꯃꯥꯂꯤ ꯃꯁꯤꯁꯤ ꯂꯔ ꯀꯗꯤ ꯉꯁꯤ ꯂꯣꯏꯔꯦꯜꯒꯗꯤ ꯀ ꯅꯒ ꯂꯣꯏꯔꯦꯁꯤ ꯉꯁꯤ ꯊꯃꯣ ꯈꯨꯗꯤ ꯂꯩ ꯀꯦ ꯀꯩꯅꯩꯅ ꯌꯦꯅꯤ ꯌꯦꯅꯤꯡ ꯉꯅꯨꯡꯃꯥꯏꯁ
ꯊꯕꯛ ꯆꯠꯀꯗꯧꯕꯅꯤꯅꯀꯣ
ꯃꯠꯇ ꯈꯕ ꯋꯥ ꯊ ꯎꯝ
ꯌꯥꯝ ꯇꯥꯟꯒ ꯂꯩꯦꯀꯣ ꯅꯩꯁꯦ ꯎꯝ
ꯣꯏꯒꯤ ꯀꯪꯒꯜꯁꯦ ꯃꯥꯥꯡꯥꯡ
ꯍꯣꯏ ꯆꯨꯝꯕꯅꯦ
ꯎꯝ ꯎꯝ
ꯋꯥꯏ ꯋꯥꯏ ꯄꯨꯟꯁꯤꯁꯦ ꯋꯥꯗꯦꯗ ꯁꯨꯝ ꯅꯨꯡꯉꯥꯏꯕ ꯑꯩꯈꯣꯏ ꯄꯨꯟꯁꯤ ꯀꯩꯕꯣ
ꯍ ꯀꯗ ꯍꯛꯇꯣꯏꯅ
ꯍꯌꯦꯡꯔꯣ ꯍꯌꯦꯡꯁꯤ ꯉꯟꯒꯅꯤ ꯉꯟꯅ ꯍꯧꯒꯠꯀꯅꯤ ꯉꯟꯅ ꯍꯥꯏꯁꯤ ꯄꯨꯡ ꯇꯔꯦꯠ ꯈꯪꯗꯦꯅꯦ ꯇꯔꯨꯛ ꯃꯈꯥꯏ ꯇꯔꯦꯠ ꯏꯅꯥꯎꯅꯨꯄꯤꯁꯦ ꯍꯥꯏꯕꯗꯤ ꯃꯥꯁꯦ ꯃꯍ ꯅꯨꯡꯁꯥ ꯑꯣꯏꯈ꯭ꯔꯦꯕ ꯁꯤꯗ ꯂꯥꯛꯄꯗꯒꯤ ꯅꯍꯥꯟꯗ ꯑ ꯑꯣꯏꯅ ꯊꯕꯛ ꯅꯠꯇꯦ